ꯀꯔꯤ ꯃꯊꯦꯜ ꯆꯥꯔꯒꯦ
ꯉꯁꯤꯠ
ꯁꯤꯗꯤ ꯂꯐꯣꯏ ꯏꯔꯣꯟꯕ ꯆꯥꯏ ꯑꯗꯨꯒ ꯎꯌꯦꯟ ꯀꯥꯡꯍꯣ ꯑꯃ ꯇꯧꯋꯦ ꯣꯏꯗꯤ ꯀꯩꯁꯤ ꯊꯒꯦꯣꯏ ꯁꯦ ꯉꯁꯤ ꯍꯋꯥꯏꯔ ꯁꯣꯏꯕꯨꯝꯕ ꯊꯣꯡꯉꯦ ꯉꯁꯤꯗꯣ ꯀꯩꯅꯣ ꯑꯣꯏꯕꯒꯤ ꯊꯥꯡꯖ ꯑꯣꯏꯕꯒꯤ ꯉꯥ ꯍꯔꯥꯎꯕ ꯆꯥꯗꯕꯀꯣ ꯑꯩꯈꯣꯏꯕꯨꯗꯤ ꯆꯥꯕ ꯑꯩꯈꯣꯏ ꯏꯃꯁꯨ ꯆꯥ ꯑꯗꯨꯅ ꯐꯔꯛ ꯇꯥꯔꯕ ꯍꯥꯏꯗꯤ ꯑꯃꯃꯨꯛ ꯇꯧꯕ ꯏꯔꯣꯟꯗꯧꯁꯨ ꯐꯔꯛ ꯇꯥꯔꯕ ꯑꯗꯨꯅ ꯍꯋꯥꯏ ꯑꯣꯏꯅ ꯇꯧꯔꯁꯦꯅ ꯍꯋꯥꯏꯒꯁꯨ ꯇꯧꯁꯤꯟꯈ꯭ꯔꯦ ꯏꯔꯣꯟꯕꯅꯕꯨꯗꯤ ꯆꯞ ꯆꯥꯗꯣꯅꯕ ꯅꯨꯡꯗꯥꯡ ꯑꯣꯏꯕꯅꯤꯅ ꯑꯗꯣ ꯅꯣꯏ ꯉꯁꯤꯗꯤ ꯃꯊꯦꯜ ꯑꯅꯤ ꯈꯛꯇꯪ ꯑꯣꯏꯌꯦ ꯅꯣꯏ ꯆꯦꯅ ꯊꯣꯡꯕꯩꯔꯣ
ꯅꯠꯇꯦ ꯅꯠꯇꯦ ꯑꯩꯈꯣꯏ ꯑ ꯇꯇꯩꯃꯅ ꯊꯣꯡꯉꯦ ꯏꯔꯣꯟꯕꯗꯨꯒ ꯎꯌꯦꯟꯗꯨꯒ ꯑꯗꯨꯝ ꯆꯥꯟꯅꯔꯕꯀꯣ ꯑꯇꯩꯗꯤ ꯊꯣꯏꯅ ꯍꯥꯞꯄꯨꯗ꯭ꯔꯁꯨ ꯌꯥꯔꯦꯅ ꯑꯗꯨꯒꯤꯅꯦ ꯊꯣꯏꯅ ꯇꯧꯗꯦꯗ ꯌꯥꯝꯅ ꯂꯣꯡꯕ ꯇꯧꯗꯕꯅꯤꯗ ꯃꯊꯦꯜ ꯑꯅꯤꯒꯨꯝꯕ ꯇꯧꯔꯗꯤ ꯇꯧꯔꯦ ꯑꯇꯩꯗꯤ ꯇꯧꯗꯕꯅꯦ
ꯑ ꯅꯒꯤ ꯌꯥꯝ ꯄꯥꯝꯖꯕꯕ ꯍ ꯑꯗꯨꯅꯦ ꯑꯩꯗꯤ ꯑꯁ ꯌꯥꯝ ꯆꯥꯗꯣꯏꯅꯦ ꯉꯁꯤ ꯑꯩꯅ ꯌꯥꯝ ꯄꯥꯝꯖꯕꯗꯨꯣ ꯑꯣꯏꯔꯕꯅꯦ ꯑꯩ ꯄꯥꯝꯃꯦꯕ ꯁꯣꯏꯕꯨꯝꯗꯨꯁꯨ ꯌꯥꯝ ꯍꯥꯎꯕ ꯁꯣꯏꯕꯨꯝꯗꯨꯅꯦꯕ ꯎꯕꯗꯨꯗ ꯈꯪꯕꯗꯣ ꯊꯣꯠ ꯊꯣꯠ ꯊꯣꯠ ꯂꯥꯎꯕꯗꯣ ꯑꯗꯨꯃꯥꯏꯅ ꯇꯧꯋꯦꯕꯀꯣ ꯌꯥꯝ ꯍꯥꯎꯗꯣꯏꯅ ꯌꯦꯡꯉꯦ ꯁꯤꯗꯤ ꯑꯁ ꯆꯥꯛ ꯐꯖꯅ ꯆꯥꯗꯣꯏ
ꯑ ꯐꯔꯦ ꯐꯔꯦ ꯑꯗꯨꯗ ꯑꯩꯅ ꯋꯥ ꯉꯥꯡꯕꯁꯦ ꯑꯩꯉꯣꯟꯗ ꯍꯟꯖꯤꯜꯂꯛ ꯇꯥꯏꯌꯦꯕꯀꯣ ꯑꯗꯨꯅ ꯋꯥ ꯉꯥꯡꯀꯥꯟꯗ ꯈꯤꯇꯪ ꯀꯣꯛꯇ ꯈꯤꯇꯪ ꯀꯩꯅꯣ ꯇꯧꯕ ꯇꯧꯋꯦꯕ ꯑꯩꯉꯣꯟꯗꯗꯤ ꯑꯩꯒꯤꯁꯨ ꯍꯟꯖꯤꯟꯗꯦꯕꯀꯣ ꯑꯗꯨꯒ ꯅꯪꯒꯤꯁꯨ ꯑꯗꯨꯨꯁꯨ ꯑꯗꯨꯝ ꯁꯦꯡꯅꯗꯦ ꯇꯥꯏ ꯇꯥꯗꯕꯁꯨ ꯇꯧꯗꯦ ꯆꯞ ꯆꯥꯏ ꯑꯩꯒꯤ ꯑꯣꯏꯅꯗꯤ
ꯎ
ꯍꯣꯏ ꯐꯔꯦ ꯐꯔꯦ ꯉꯁꯤ ꯊꯕꯛ ꯆꯠꯂꯨꯕ ꯀꯃꯥꯏꯅ ꯇꯧꯒꯦ ꯍꯥꯏꯕꯣ ꯆꯠꯂꯦ ꯑꯌꯨꯛ ꯄꯨꯡ ꯃꯥꯄꯜ ꯃꯈꯥꯏ ꯁ꯭ꯋꯥꯏꯗ ꯆꯠꯂꯦ ꯑꯗꯨꯒ ꯉꯁꯤꯗꯤ ꯈꯔ ꯉꯜꯂꯦ ꯅꯍꯥꯟꯈꯩꯗꯩ ꯉꯁꯤꯗꯤ ꯑꯩꯅ ꯈꯟꯕꯗ ꯃꯉꯥ ꯃꯈꯥꯏ ꯈꯤꯇꯪ ꯍꯦꯟꯕꯀꯣ ꯃꯉꯥ ꯃꯈꯥꯏ ꯃꯤꯅꯤꯠ ꯑꯗꯨꯃꯥꯏꯅ ꯑꯣꯏꯔꯝꯗꯧ ꯃꯥꯜꯂꯦ ꯑꯩꯅ ꯌꯨꯝ ꯌꯧꯔꯛꯄꯁꯦ ꯑꯗꯣ ꯉꯁꯤꯗꯤ ꯋꯥꯋꯀꯤꯡ ꯆꯠꯂꯔꯣꯏꯗꯕꯣ ꯆꯥꯛꯆꯥ ꯇꯣꯛꯄꯒꯤ ꯀꯃꯥꯏꯅ ꯇꯧꯗꯣꯏꯅꯣ
ꯎꯝ ꯆꯥꯛ ꯆꯥꯕꯒꯤꯁꯦ ꯍꯥꯏꯅꯗ꯭ꯔꯦ ꯏꯃꯥꯟꯅꯕꯗꯣ ꯃꯥꯗꯨ ꯀꯔꯤꯝ ꯍꯥꯏꯔꯛꯇꯕꯗꯒꯤ ꯑꯩꯁꯨ ꯍꯥꯏꯗ꯭ꯔꯦ ꯑꯗꯣ ꯈꯪꯗꯦ ꯍꯣꯔꯦ ꯃꯥꯅ ꯀꯧꯔꯛꯑꯕꯨꯗꯤ ꯆꯠꯇꯣꯏꯅꯦ ꯃꯊꯪ ꯆꯠꯂꯨꯕꯗꯕꯨꯗꯤ ꯐꯩ
ꯍꯣꯏ ꯑꯗꯨꯅꯦ ꯉꯥꯏꯍꯥꯛ ꯆꯥꯛꯆꯥꯥ ꯇꯣꯛꯑ ꯆꯠꯄꯗꯨꯣ ꯐꯅꯤ ꯑꯗꯣ ꯉꯁꯥꯏꯗꯤ ꯃꯩ ꯃꯨꯠꯂꯨꯕꯅꯦ ꯅꯣꯏ ꯅꯣꯏꯒꯤꯗꯤ ꯃꯨꯠꯇꯕ꯭ꯔꯣ ꯑꯩꯈꯣꯏꯗꯤ ꯍꯧꯖꯤꯛ ꯂꯥꯛꯄ
ꯑꯣ ꯉꯁꯥꯏꯗꯒꯤꯩ ꯃꯨꯠꯇꯦ ꯑꯩꯈꯣꯏꯗꯤ ꯉꯁꯥꯏꯗꯒꯤ ꯂꯥꯛꯑ ꯑꯩ ꯉꯁꯥꯏꯗꯒꯤ ꯆꯥꯔꯖ ꯇꯧꯔꯒ ꯑꯗꯨꯝ ꯐꯤꯂꯝ ꯌꯦꯡꯉ ꯂꯩꯔꯝꯃꯤꯅꯦ ꯑꯣ ꯀꯩ ꯐꯤꯂꯝ ꯌꯦꯡꯉꯝꯃꯤꯅꯣ ꯀꯩ ꯃꯔꯣꯅꯣ
ꯀꯣꯔꯤꯌꯥꯟ ꯃꯔꯣꯟꯅꯦ ꯑꯗꯨꯒ ꯀꯗꯣ ꯑꯩꯅ ꯅꯍꯥꯟ ꯑꯃꯨꯛ ꯍꯥꯏꯕ ꯆꯥꯛ ꯊꯣꯡꯕꯒꯤ ꯑꯃ ꯀꯩꯅꯣꯒꯤ ꯑꯥꯔꯃꯤꯅ ꯆꯥꯛ ꯊꯣꯡꯕꯒꯤ ꯃꯇꯥꯡꯒꯤ ꯇꯧꯕꯗꯣ ꯑꯗꯨ ꯅꯨꯡꯗꯤ ꯅꯨꯡꯉꯥꯏ ꯌꯥꯝꯅ ꯑꯗꯨ ꯑꯦꯄꯤꯁꯦꯠ ꯇꯔꯥꯅꯤꯊꯣꯏ ꯂꯩꯕꯅꯦ ꯇꯔꯥꯃꯥꯊꯣꯏ ꯌꯦꯡꯉꯕ ꯑꯗꯨꯒꯤ
ꯑꯗꯨꯗꯤ ꯏꯄꯤꯁꯣꯠ ꯑꯃꯈꯛꯇꯪ ꯉꯥꯏꯔꯦꯅꯦ ꯅꯪ ꯑꯣ ꯅꯪ ꯑꯗꯨꯗꯤ ꯅꯪ ꯏꯄꯤꯁꯣꯠ ꯑꯃꯈꯛꯇ ꯉꯥꯏꯔꯦꯅꯦ ꯂꯣꯏꯗꯣꯏꯣꯏꯁꯦ
ꯍꯣꯏ ꯅꯨꯄꯤꯤꯁꯣꯝ ꯈꯛꯇ ꯉꯥꯏꯔꯦ ꯐꯤꯂꯝꯗꯣ ꯑꯗꯨꯝ ꯌꯥꯝ ꯅꯨꯡꯉꯥꯏꯇꯕꯁꯨ ꯅꯠꯇꯦ ꯌꯥꯝ ꯀꯥ ꯍꯦꯟꯅ ꯅꯨꯡꯉꯥꯏꯕꯁꯨ ꯅꯠꯇꯦ ꯑꯗꯨꯝ ꯀꯩ ꯍꯥꯏꯅꯤ ꯉꯥꯏꯍꯥꯛꯇꯪꯒꯤ ꯃꯤꯒꯤ ꯀꯨꯝꯍꯩ ꯑꯗꯨꯝ ꯅꯨꯡꯉꯥꯏꯕꯗꯨꯣ ꯑꯗꯨꯅꯦꯕ ꯇꯧꯔꯤꯗ ꯑꯗꯣ ꯀꯩꯅꯣ ꯍꯥꯏꯕꯅꯤ ꯍꯌꯦꯡ ꯑ
ꯖꯤꯡ ꯍꯌꯦꯡꯁꯦ ꯅꯣꯡꯃꯥꯏꯖꯤꯡ ꯂꯥꯛ ꯑꯣꯏꯔ ꯃꯥꯜꯂꯦ ꯑꯣ ꯑꯗꯨꯗꯣ ꯀꯥꯁꯤꯕꯨꯗꯤ ꯑꯃ ꯑꯩꯈꯣꯏꯁꯨ ꯃꯅꯨꯡꯒꯤꯗꯨꯗꯤꯅꯦ ꯑꯃ ꯍꯌꯦꯡ ꯌꯥꯗꯧ ꯃꯥꯟꯗ꯭ꯔꯦ ꯌꯥꯗꯧ ꯃꯥꯟꯗ꯭ꯔꯗꯤ ꯃꯈꯣꯡꯗꯨꯁꯨ ꯌꯥꯝ ꯅꯥꯔꯦ ꯍꯥꯏꯕꯅꯦꯕꯀꯣ ꯃꯁꯤꯁꯨ ꯊꯕꯛ ꯃꯌꯥꯝ ꯇꯧꯋꯦ ꯍꯥꯏꯌꯦꯕ ꯑꯗꯨꯒꯤ ꯌꯥꯗꯧ ꯃꯥꯟꯗ꯭ꯔꯦ ꯑꯗꯒꯤ ꯃꯣꯏ ꯑꯃ ꯊꯕꯛ ꯇꯧꯕꯩꯗꯨꯁꯨ ꯑꯥꯗ ꯆꯠꯀꯅꯦꯅ ꯍꯥꯏꯕ ꯃꯥꯜꯂꯦ ꯑꯩ ꯄꯨꯡ ꯇꯔꯨꯛ ꯁ꯭ꯋꯥꯏꯗ ꯆꯠꯀꯅꯤꯅ ꯍꯥꯏ ꯑꯗꯣ ꯀꯥꯔꯥꯁꯦ ꯍꯥꯏꯔꯕꯗꯤ ꯅꯣꯏ ꯅꯃꯥꯟꯅꯕ ꯃꯈꯩꯗꯣ ꯍꯧꯔꯛꯑꯣ ꯑꯗꯨꯒ ꯔꯁꯦ ꯑꯗꯨꯝ ꯑꯗꯨꯒ ꯀꯥꯞ ꯌꯥꯅꯤ ꯑꯩ ꯑꯩꯕꯨꯗꯤ ꯌꯥꯑꯕꯀꯣ
ꯍꯣꯏ ꯍꯥꯏ ꯌꯦꯡꯉꯛꯀꯦ ꯑꯩꯗꯤ ꯃꯥꯗꯣ ꯈꯣꯡꯅꯥꯏ ꯈꯪꯗꯕ ꯑꯩꯗꯤ ꯁꯨꯇꯤ ꯂꯩꯀꯥꯟꯗ ꯀꯥꯒꯦꯅ ꯑꯗꯨꯝ ꯈꯜꯂꯤꯅꯦ ꯍꯥꯏꯗꯤ ꯅꯨꯡꯉꯥꯏꯖꯤꯡ ꯅꯠꯇ꯭ꯔꯗꯤ ꯐꯪꯗꯦꯗꯅ ꯅꯤꯡꯊꯧꯀꯥꯕꯗꯒꯤ ꯊꯥꯡꯖ ꯐꯥꯎꯕ ꯊꯥꯕꯠ ꯑꯗꯨꯝ ꯆꯠꯂꯕꯅꯤꯅ ꯉꯁꯤꯁꯨ ꯑꯃꯨꯛ ꯄꯨꯡ ꯃꯉꯥꯗꯤ ꯆꯠꯂꯦ ꯃꯉꯥꯗꯒꯤ ꯕꯁ ꯇꯣꯡꯉꯦ ꯁꯤꯗꯒꯤꯕ ꯕꯁꯇꯨꯗꯤ ꯃꯉꯥ ꯃꯈꯥꯏꯗ ꯇꯣꯡꯉꯦ ꯑꯗꯣ ꯃꯉꯥꯗꯩ ꯊꯣꯛꯑꯦꯕ ꯁꯤꯗꯒꯤ ꯊꯣꯛꯄ ꯗꯣ ꯃꯣꯏꯗꯤ ꯁꯨꯝꯉꯥꯏꯔ ꯂꯩꯗꯅ ꯑꯁꯤ ꯄꯥꯀꯤꯡꯗ ꯑꯗꯨꯒꯤ ꯑꯩꯁꯨ ꯑꯥ ꯌꯣꯒꯥꯥꯟ ꯊꯦꯡꯉꯦ ꯉꯁꯤꯗꯤ ꯑꯗꯨꯒ ꯌꯣꯒꯥ ꯀ꯭ꯂꯥꯁ ꯑꯃꯈꯛꯇꯪ ꯆꯠꯂꯦ ꯃꯈꯥꯒꯤ ꯀ꯭ꯂꯥꯁꯇꯨꯃ ꯆ ꯃꯈꯣꯡ ꯅꯥꯔꯦ ꯍꯥꯏꯕ ꯃꯥꯜꯂꯦ ꯒꯍꯥꯛꯀꯤ
ꯍꯣ ꯑꯗꯨꯅꯦ ꯑꯁ ꯑꯃꯅ ꯁꯪꯀꯥꯟꯗ ꯑꯃꯅ ꯑꯃꯨꯛ ꯁꯪꯗꯦ ꯑꯃꯅ ꯁꯪꯀꯥꯟꯗ ꯑꯃꯅ ꯑꯃꯨꯛ ꯁꯪꯗꯦ ꯍꯌꯦꯡꯁꯦ ꯆꯞ ꯑꯃꯨꯛ ꯆꯥꯕꯅꯦꯕ ꯁꯨꯇꯤ ꯑꯣꯏꯕꯅꯤꯅ ꯑꯗꯣ ꯑꯃꯗꯨꯅ ꯑꯃꯨꯛ ꯊꯕꯛ ꯆꯠꯊꯣꯛꯀꯅꯦꯅ ꯍꯥꯏꯔꯦ ꯐꯔꯛ ꯇꯥꯔꯦ ꯑꯗꯨꯅ ꯑꯗꯨꯣ ꯍꯪꯉꯛꯑꯣ ꯅꯣꯏ ꯅ ꯃꯃꯥꯟꯅꯕ ꯃꯈꯩꯗꯣ ꯃꯣꯏꯅꯁꯨ ꯌꯥꯏ ꯍꯥꯏꯔꯒꯅ ꯑꯗꯨꯝ ꯃꯐꯝ ꯑꯃ ꯍꯥꯏꯅꯔ ꯊꯦꯡꯅꯔꯁꯦ ꯑꯗꯨꯒ ꯆꯠꯄ ꯌꯥꯏ
ꯍꯣꯏ ꯍꯣꯏ ꯃꯉꯣꯟꯗꯕꯨꯗꯤ ꯍꯥꯏꯌꯦ ꯈꯜꯂꯤꯅꯦ ꯑꯩꯈꯣꯏ ꯅꯥꯀꯟꯒꯤ ꯊꯪꯅꯕ ꯏꯃꯥꯟꯅꯕꯁꯦ ꯑꯩ ꯃꯥ ꯁꯨꯝ ꯆꯠꯀꯦꯁꯤ ꯌꯥꯔꯛꯀꯅꯦꯕ ꯅꯣꯡꯃ ꯇꯥꯗ꯭ꯔꯗꯤꯀꯣ ꯑꯗꯨ ꯍꯣꯏ ꯌꯦꯡꯉꯁꯦ ꯑꯩ ꯑꯗꯨ ꯑꯃ ꯅꯥꯀꯟꯒꯤꯗꯣ ꯍꯪꯕꯅ ꯐꯕ꯭ꯔꯥ ꯍꯪꯗꯕꯅ ꯐꯕ꯭ꯔꯥ ꯃꯈꯣꯡ ꯅꯥꯏꯕꯨꯗꯤ ꯍꯥꯏꯕꯅꯤꯅ
ꯇꯤ ꯃꯈꯣꯡ ꯅꯥꯕꯗꯅꯤ ꯐꯠꯇꯦꯕ ꯃꯥꯗꯣ ꯍꯌꯦꯡ ꯄꯨꯡ ꯇꯔꯨꯛꯇꯁꯨꯅꯦ ꯑꯥ ꯍꯥꯏꯒꯠꯀꯅꯤ ꯍꯥꯏꯌꯦꯕ ꯃꯣꯏ ꯊꯕꯛ ꯀꯧꯕꯒꯤꯗꯣ ꯑꯗꯨꯒꯤ ꯃꯇꯥꯡꯗ ꯈꯟꯅꯕꯒꯤ ꯍꯥꯏꯒꯠꯀꯅꯤ ꯍꯥꯏꯕꯅꯦꯕ ꯄꯨꯡ ꯇꯔꯨꯛ ꯁ꯭ꯋꯥꯏꯗ ꯑꯗꯨꯅ ꯅꯥꯕꯅꯦ ꯍꯥꯏꯒꯠꯀꯗꯧꯕꯗꯨꯅꯦ ꯀꯩꯁꯨ ꯅꯪꯉꯔꯣꯏꯕ ꯄꯥꯔꯀꯤꯡ ꯆꯠꯄꯗꯨꯗꯤ
ꯑꯣ ꯑꯩꯅ ꯈꯜꯂꯨꯕꯅ ꯑ ꯑꯌꯨꯛꯇꯨ ꯉꯟꯇꯥ ꯉꯪ ꯅꯪꯒꯗ꯭ꯔꯅ ꯈꯜꯂꯨꯕꯅꯦ ꯑꯁ ꯃꯣꯏ ꯊꯕꯛꯇꯨꯁꯨ ꯑꯗꯨꯝ ꯆꯌꯦꯠꯅ ꯂꯩꯔꯦ
ꯑꯗꯨꯅꯦ ꯑꯗꯨꯝ ꯆꯌꯦꯠꯅꯔ ꯂꯩꯔꯦ ꯑꯃꯃꯨꯛ ꯑꯃꯃꯨꯛ ꯇꯧꯔꯒ
ꯅꯪ ꯆꯥꯡ ꯄꯨꯡ ꯀꯌꯥ ꯆꯥꯛ ꯄꯨꯡ ꯀꯌꯥ ꯆꯥꯗꯣꯏꯅꯣ
ꯑꯩꯁꯦ ꯄꯨꯡ ꯍꯜꯂꯛꯄꯒ ꯆꯥ ꯂꯣꯜꯂꯦ ꯃꯥꯏ ꯃꯤꯠ ꯇꯥꯊꯣꯛꯑꯦ ꯇꯧꯔꯒ ꯑꯗꯨꯝ ꯀꯩꯅꯣꯝꯃꯃꯨꯛ ꯆꯥꯅꯤꯡꯕꯒꯤ ꯆꯥꯁꯤꯟꯕꯗ ꯑꯗꯨꯝ ꯇꯔꯨꯛ ꯃꯈꯥꯏ ꯁ꯭ꯋꯥꯏ ꯇꯥꯒꯔꯦ ꯑꯗꯨꯅ ꯍꯧꯖꯤꯛꯇꯤ ꯂꯥꯝꯗ ꯂꯥꯝꯗꯔꯤꯕꯀꯣ ꯑꯩꯁꯦ ꯑꯗꯣ ꯌꯦꯡꯉꯅꯤ ꯄꯨꯡ ꯃꯥꯄꯟ ꯃꯈꯥꯏ ꯁ꯭ꯋꯥꯏꯗꯃꯨꯛꯇꯤ ꯆꯥ ꯑꯗꯣ ꯃꯥꯜꯂꯦ ꯁ꯭ꯋꯥꯏ ꯗꯥꯗꯣ ꯃꯥꯜꯂꯦ ꯑꯩꯅ ꯆꯥꯕꯗ ꯑꯗꯨꯝ ꯄꯨꯡꯁꯦ
ꯑꯩꯁꯨ ꯉꯁꯥꯏꯗꯣ ꯅꯨꯡꯊꯤꯜꯗꯣ ꯀꯔꯤꯝ ꯆꯥꯗꯕ ꯑꯗꯨꯒꯤ ꯆꯥꯛ ꯂꯃꯟꯗꯅ ꯁꯦꯠꯊꯈ꯭ꯔꯦ ꯂꯐꯨꯏꯔꯣꯟꯝꯕꯗꯣ ꯐꯖꯅ ꯑꯗꯨꯒ ꯆꯅꯝ ꯈꯔ ꯀꯣꯠꯁꯤꯜꯂꯦ ꯆꯅꯝ ꯆꯥꯕ ꯐꯩꯌꯦꯅ ꯀꯣ ꯃꯅꯥꯎ ꯑꯍꯨꯝ ꯃꯔꯤꯃꯨꯛ ꯆꯥꯖꯤꯜꯂꯦ ꯑꯣ ꯑꯗꯨꯃꯥꯏꯅ ꯇꯧꯒꯔꯦ ꯍꯥꯏꯇꯥꯔꯦ ꯑꯗꯣ ꯈꯪꯗꯦ ꯍꯌꯦꯡꯁꯤꯅ ꯀꯃꯥꯏꯅ ꯇꯧꯁꯤꯒꯦꯅ ꯈꯜꯂꯤꯕꯅꯦ ꯁꯟꯗꯦꯅꯤꯅ ꯀꯥꯏ ꯀꯥꯏ ꯆꯠꯂꯨꯁꯤꯒꯦꯅ ꯁꯨꯝ ꯈꯜꯂꯤꯕꯅꯦ
ꯍꯣꯏ ꯌꯦꯡꯉꯣ ꯁꯪꯕ ꯀꯥꯟꯗ ꯁꯟꯗꯦꯅꯤꯅ ꯁꯨꯇꯤ ꯑꯣꯏꯔꯕꯅꯤꯅ ꯃꯥꯡꯍꯜꯂꯨꯔꯅꯨ ꯍꯥꯏꯕꯗꯤ ꯅꯍꯥꯟꯗꯩ ꯁꯨꯝ ꯆꯠꯊꯣꯛꯇꯝꯃꯤꯅ ꯅꯣꯡ ꯐꯥꯗꯣꯛ ꯍꯞꯇꯥ ꯑꯃꯗ ꯅꯣꯡꯃ ꯑꯗꯨꯃꯥꯏꯅ ꯀꯣꯏꯊꯣꯛꯄꯁꯨ ꯐꯩꯗꯅ ꯀꯣꯏꯕ ꯍꯥꯏꯔꯅ ꯍꯦꯛꯇ ꯅꯨꯃꯤꯠ ꯆꯨꯞꯄꯥꯃ ꯀꯣꯏꯗꯣꯛꯁꯨ ꯅꯠꯇꯦ ꯅꯨꯡꯉꯥꯏꯅ ꯄꯣꯊꯥꯔꯣ ꯄꯣꯊꯥꯔꯒ ꯑꯗꯨꯝ ꯃꯇꯥꯡ ꯆꯥꯕ ꯃꯇꯝ ꯈꯔ ꯆꯥꯗꯧꯕ ꯀꯣꯏꯕ ꯅꯨꯡꯉꯥꯏꯗꯧꯕ ꯇꯥꯏꯃꯤꯡ ꯑꯝꯗ ꯀꯣꯏꯕ ꯆꯠꯊꯣꯛꯑꯣ ꯌꯥꯔꯗꯤ ꯑꯗꯨꯅꯗꯤ ꯐꯗꯣꯏꯅꯦ ꯋꯥꯈꯜꯁꯨ ꯅꯨꯡꯉꯥꯏꯊꯣꯛꯄ ꯑꯗꯨꯗꯤ ꯃꯊꯪ ꯑꯣꯜꯂꯛꯄ ꯍꯞꯇꯥꯒꯤ ꯑꯣꯏꯅꯁꯨ ꯅꯪ ꯊꯕꯛ ꯇꯧꯕꯗꯨꯗ ꯍꯦꯟꯅ ꯋꯥꯈꯜꯗ ꯅꯨꯡꯉꯥꯏꯔꯦꯗꯅꯀꯣ ꯐ꯭ꯔꯦꯁ ꯑꯣꯏꯊꯣꯛꯎ꯭ꯔꯕꯅꯤꯅ ꯑ
ꯍꯣꯏ ꯑꯗꯨꯁꯨ ꯆꯨꯝꯃꯦ ꯑꯗꯣ ꯑꯩꯅ ꯈ꯭ꯋꯥꯏ ꯅꯨꯡꯉꯥꯏꯕꯗꯤ ꯍꯧꯖꯤꯛ ꯉꯁꯤꯒꯤ ꯊꯥꯡꯖꯒꯤ ꯅꯨꯃꯤꯗꯥꯡꯁꯤꯅ ꯈ꯭ꯋꯥꯏ ꯅꯨꯡꯉꯥꯏꯕꯁꯦ ꯍꯌꯦꯡ ꯌꯧꯔꯨꯔꯗꯤ ꯑꯃꯨꯛ ꯍꯌꯦꯡ ꯃ ꯅꯤꯡꯊꯧꯀꯥꯕ ꯌꯧꯔꯛꯑꯅꯤ ꯈꯟꯕꯒꯤ ꯃꯊꯥ ꯁꯥꯕ ꯊꯕꯛ ꯆꯠꯂꯅꯤ ꯈꯟꯕꯒꯤ ꯒꯤ ꯃꯊꯥ ꯁꯥꯕꯗꯨꯅꯦꯕ ꯇꯧꯔꯤꯁꯦ ꯉꯁꯤ ꯅꯨꯃꯤꯗꯥꯡꯁꯤꯅ ꯈ꯭ꯋꯥꯏ ꯄꯦꯟꯅ ꯇꯨꯝꯖꯕ ꯅꯨꯡꯉꯥꯏꯕ ꯅꯨꯃꯤꯠꯁꯦ ꯑ ꯈꯪꯗꯦ ꯍꯣꯏꯔꯦꯟ ꯐꯨꯠꯕꯣꯜ ꯂꯩꯕ ꯃꯥꯜꯂꯦꯀꯣ ꯅꯦꯗꯔꯂꯦꯟꯁꯀꯤ ꯑꯗꯨ ꯌꯦꯡꯗꯧ ꯃꯥꯜꯂꯦ ꯑꯗꯨ ꯌꯦꯡꯉꯒ ꯃꯊꯪꯗ ꯄꯣꯊꯥꯕ ꯑꯃ ꯑꯗꯨꯃꯥꯏꯅ ꯇꯧꯦ
ꯍꯣꯏ ꯑꯗꯨꯅꯦ ꯈ꯭ꯋꯥꯏꯗꯒꯤ ꯅꯨꯡꯉꯥꯏꯕꯁꯦ ꯊꯥꯡꯖꯒꯤ ꯊꯥꯡꯖꯒꯤ ꯅꯨꯡꯗꯥꯡ ꯋꯥꯏꯔꯝꯗꯒꯤ ꯍꯧꯔꯦ ꯋꯥꯈꯜ ꯅꯨꯡꯉꯥꯏꯕꯁꯦ ꯑꯗꯨꯝ ꯑꯌꯨꯛꯇꯒꯤꯗꯤ ꯅꯨꯡꯉꯥꯏꯕ ꯍꯧꯔꯅꯤ ꯊꯥꯡꯁꯤꯗꯒꯤꯀꯣ ꯅꯨꯡꯉꯥꯏꯕꯗ ꯑꯗꯨꯣ ꯍꯦꯟꯅ ꯅꯨꯡꯉꯥꯏꯕꯁꯤꯗꯤ ꯅꯨꯡꯗꯥꯡ ꯋꯥꯏꯔꯝ ꯁꯥꯗꯩꯅꯦꯕ ꯌꯥꯝ ꯄꯦꯟꯖꯕꯗꯣ ꯍꯌꯦꯡꯗꯤ ꯀꯩꯅꯣ ꯇꯧꯔꯗꯣꯏꯅꯤ ꯍꯥꯏ ꯒ ꯍꯥꯏꯔꯒ ꯐꯖꯅ ꯄꯣꯊꯥ ꯌꯥꯔꯅꯤꯒ ꯍꯥꯏꯕꯒꯤ ꯇꯨꯝꯕꯗ ꯑꯣꯏꯔꯁꯨ ꯊꯦꯡꯅꯅ ꯑꯗꯨꯨꯝꯝꯕꯁꯨ ꯋꯥꯈꯜꯗ ꯌꯥꯝ ꯏꯪꯕꯗꯣ ꯁꯥꯟꯇꯤ ꯑꯣꯏꯕꯗꯣ ꯑꯣꯏꯕꯅꯦ ꯊꯥꯡꯖꯃꯛ ꯅꯨꯡꯉꯥꯏꯕ ꯂꯩꯇꯕꯅꯦ ꯑꯁꯦꯡꯕ ꯁꯨꯇꯤ ꯅꯨꯃꯤꯠꯇꯨꯗꯒꯤꯗꯤ ꯅꯣꯡꯃ ꯋꯥꯠꯂꯤꯉꯩꯒꯤ ꯅꯨꯡꯗꯥꯡꯗꯨ ꯌꯥꯝ ꯅꯨꯡꯉꯥꯏꯔꯁꯦ
ꯍꯣꯏ ꯑꯗꯣ ꯅꯪꯗꯤ ꯊꯕꯛ ꯆꯠꯄꯅꯤꯅ ꯑꯃꯨꯛ ꯅꯪꯒꯤ ꯁꯨꯇꯤ ꯐꯪꯕꯗꯤ ꯅꯨꯡꯉꯥꯏꯇꯦ ꯑꯩꯁꯨ ꯈꯪꯗꯦ ꯇꯧꯔꯤꯁꯦ ꯁꯨꯇꯤ ꯍꯞꯇꯥ ꯑꯃꯗ ꯑꯅꯤꯔꯛ ꯐꯪꯉꯦ ꯍꯥꯏꯕ ꯋꯥꯅꯤ ꯑꯗꯨꯝ ꯍꯥꯏꯗꯤ ꯒꯌꯥꯃꯦꯟ ꯇꯥꯍꯧꯗꯦꯕ ꯐꯤ ꯈꯔ ꯁꯨꯔꯤꯉꯩ ꯑꯩꯅ ꯁꯨ ꯑꯗꯨ ꯀ ꯀꯁ ꯀꯥꯟꯗꯗꯤꯦ ꯑꯗꯨꯅ ꯐꯤ ꯁꯨꯒꯦ ꯈꯜꯂꯤꯉꯩ ꯈꯣꯡꯎꯞ ꯁꯨꯒꯦ ꯈꯜꯂꯤꯉꯩ ꯑꯗꯨꯝ ꯇꯧꯔ ꯂꯩꯔꯦ ꯑꯗꯨꯒꯤ ꯅꯨꯃꯤꯗꯥꯡ ꯋꯥꯏ ꯃꯉꯥꯏꯔꯦ ꯏꯃꯥꯟꯅꯕꯅ ꯈꯔ ꯆꯠꯂꯒ ꯀꯧꯊꯣꯛꯑ ꯑꯩꯅ ꯀꯧꯊꯣꯛꯀꯅꯤ ꯈꯪꯗꯦ ꯑꯗꯨꯃꯥꯏꯅ ꯇꯧꯔꯒ ꯀꯧꯊꯣꯛꯕ ꯑꯗꯨ ꯅꯠꯇ꯭ꯔꯗꯤ ꯐꯪꯅꯤꯡ ꯑꯁ ꯏꯟꯖꯣꯏꯗꯁꯤ ꯐꯖꯅ ꯐꯪꯗ꯭ꯔꯦ ꯅꯣꯏꯒꯁꯨ ꯄꯨꯟꯕ ꯐꯪꯗ꯭ꯔꯦꯗꯅꯀꯣ ꯅꯣꯏꯁꯨ ꯊꯕꯛ ꯆꯠꯂꯕꯅꯤꯅ
ꯍꯥꯏꯗꯤ ꯑꯗꯨꯝ ꯍꯥꯏꯕꯗꯤ ꯄꯨꯟꯒꯦ ꯍꯥꯏꯕꯁꯦ ꯑꯗꯨꯝ ꯍꯦꯛ ꯋꯥꯕꯗꯣ ꯉꯁꯥꯏꯒꯤ ꯑꯣꯏ ꯍꯥꯏꯗꯣ ꯃꯤ ꯑꯃ ꯑꯅꯤ ꯈꯛꯇꯪ ꯊꯦꯡꯅꯕꯗꯤ ꯑꯃꯨꯛ ꯂꯥꯏꯈꯤꯕ ꯌꯥꯏꯑꯕ ꯑꯗꯣ ꯑꯍꯨꯝ ꯃꯔꯤ ꯑꯦꯛ ꯁꯨꯈꯤꯕꯗꯨꯗ ꯑꯗꯨꯝ ꯑꯃꯅ ꯑꯃꯨꯛ ꯁꯪꯅꯤ ꯑꯃꯅ ꯑꯃꯨꯛ ꯁꯪꯉꯣꯏ ꯑꯗꯒꯤ ꯑꯗꯨꯝ ꯇꯧꯅꯩ ꯀꯥꯟꯗ ꯇꯥꯏꯃꯤꯡꯒ ꯑꯃꯨꯛ ꯆꯥꯟꯅꯅꯤ ꯆꯥꯟꯅꯔꯨꯏ ꯑꯗꯨꯃꯥꯏꯅ ꯇꯧꯅꯔꯤ ꯀꯥꯟꯗ ꯑꯗꯨꯝ ꯐꯔꯛꯁꯤꯗꯣ ꯇꯥꯕꯗꯣ ꯑꯗꯨꯃꯥꯏꯅ ꯇꯧꯔꯒ ꯁꯨꯝ ꯇꯦꯛ ꯇꯦꯛ ꯇꯦꯛ ꯁꯨꯝ ꯂꯥꯞꯅꯕꯗꯣ ꯑꯗꯨꯅ ꯄꯨꯟꯕ ꯦ ꯑꯗꯨꯝ ꯈꯔ ꯋꯥꯅꯗꯤ ꯊꯣꯛꯑꯅꯤ ꯍꯥꯏꯕ ꯇꯥꯔꯦ
ꯑ ꯍꯣꯏ ꯑꯩꯗꯤ ꯉꯍꯥꯡꯗꯨꯣ ꯒꯨꯂꯤ ꯆꯥꯕ ꯀꯥꯎꯔꯦ ꯍꯥꯏꯗꯤ ꯅꯨꯃꯤꯗꯥꯡꯁꯦ ꯑꯗꯨꯝ ꯆꯥꯛꯆꯥ ꯇꯣꯛꯑꯒ ꯒꯨꯂꯤ ꯆꯥꯕꯅꯦꯕ ꯑꯩꯒꯤ ꯆꯈꯥꯎꯒꯤ ꯑꯗꯨꯗ ꯑꯩꯁ ꯑꯥꯗ ꯄ꯭ꯂꯥꯎ ꯆꯥ ꯂꯣꯏꯔꯒ ꯒꯨꯂꯤ ꯆꯥꯍꯧꯗꯕꯗ ꯑꯗꯒꯤ ꯁꯤꯗ ꯌꯨꯝꯗ ꯈꯪꯅꯤ ꯏꯁꯤꯡꯉꯦꯕ ꯄꯨꯡ ꯑꯗꯨꯁꯨ ꯄꯨꯡ ꯇꯔꯥꯃꯥꯊꯣꯏ ꯃꯈꯥꯏ ꯇꯔꯦ ꯑꯗꯨꯒ ꯑꯩ ꯆꯥꯛꯇꯣ ꯆꯥꯛꯄꯨꯗꯤ ꯈꯥꯝꯃꯦꯕ ꯑꯩꯈꯣꯏ ꯏ ꯇꯤꯃꯅ ꯑꯗꯣ ꯑꯗꯨꯝ ꯄ꯭ꯂꯥꯎꯗ ꯑꯣꯏꯅ ꯇꯧꯔꯒ ꯆꯥꯁꯤꯜꯂꯦ ꯈꯤꯇꯪ ꯆꯥꯁꯤꯜꯂꯦ ꯑꯗꯨꯒ ꯒꯨꯂꯤ ꯆꯥꯕ ꯌꯥꯅꯕꯀꯣ ꯑꯗ ꯒꯨꯂꯤꯗꯣ ꯑꯃꯨꯛ ꯆ ꯦ ꯑꯗꯨ ꯇ ꯕꯥ ꯆ ꯆ
ꯥꯦ ꯆꯈꯥꯎꯒꯦ ꯍꯥꯏ ꯍꯣꯕꯤꯗ ꯑꯩꯗꯤ ꯆꯥꯛꯍꯥꯎꯒꯤꯁꯤꯗꯤ ꯍꯥꯏꯗꯤ ꯆꯥꯛ ꯆꯥꯗ꯭ꯔꯤꯉꯩꯗ ꯆꯥꯕ꯭ꯔꯥꯅ ꯑꯗꯨꯃꯥꯏꯅ ꯈꯟꯕ ꯑꯗꯨꯒꯤꯅꯦꯗꯣ ꯑꯗꯣ ꯍꯣꯏ ꯐꯔꯦ ꯑꯩꯁꯨꯅꯦ ꯑꯩꯁꯨ ꯉꯔꯥꯡ ꯀꯃꯥꯏꯅ ꯇꯧꯒꯦ ꯑꯩꯁꯦ ꯍꯜꯂꯛꯑꯒ ꯑꯩꯗꯤ ꯄ꯭ꯂꯥꯎꯃꯛꯇꯤ ꯆꯥꯗꯅꯦ ꯆꯥ ꯑꯩꯗꯤ ꯆꯥꯛ ꯆ ꯐꯠꯇ꯭ꯔꯕ ꯃꯥꯜꯂꯦ ꯉꯔꯥꯡꯁꯦ ꯑꯗꯨꯒ ꯀꯩꯅꯣꯒꯨꯝꯕꯗꯤ ꯆꯥꯏꯑꯕ ꯍꯩꯖꯤꯡꯕꯣꯠꯀꯨꯝꯕ ꯑꯆꯥꯄꯣꯠ ꯂꯩꯔꯝꯕꯗꯣ ꯑꯗꯨꯒꯨꯝꯕ ꯑꯣꯏꯅ ꯆꯥꯏ ꯑꯗꯨꯒ ꯆꯥꯛ ꯑꯣꯏꯅꯗꯤ ꯆꯥꯗ꯭ꯔꯦ ꯑꯗꯨꯃꯥꯏꯅ ꯇꯧꯕꯤ ꯃꯥꯜꯂꯦ ꯉꯔꯥꯡꯗꯣ ꯑꯩꯅ ꯈꯟꯕꯗ
ꯑꯩ ꯒꯨꯂꯤꯗꯣ ꯀꯩꯅꯣ ꯇꯧꯕ ꯑꯌꯨꯁꯀꯤ ꯑꯣꯏꯕ ꯑꯗꯨꯒꯤꯅꯦꯕꯀꯣ ꯄꯁꯥ ꯇꯒꯨꯝ ꯆꯁꯥ ꯇꯣꯛꯑꯒ ꯑꯗꯨꯝ ꯆꯥꯛꯇ ꯗꯥꯏꯖꯦꯁꯟ ꯑꯗꯨ ꯌꯥꯎꯗꯣ ꯍꯣꯏ ꯐꯔꯦ ꯑꯗꯨꯗꯤ ꯀꯣꯟ ꯑꯃꯨꯛ ꯇꯧꯔꯛꯑꯒꯦꯀꯣ ꯉꯁꯤꯒꯤꯗꯤ ꯑꯃꯨꯛ ꯊꯝꯃꯒ ꯎꯝ